ꯑ
ꯀꯩꯗꯧꯔꯤꯅꯣ
ꯑ ꯀꯩꯁꯨ ꯇꯧꯗꯦ ꯌꯨꯝꯗ ꯂꯩꯌꯦ
ꯐꯩꯌꯦ ꯐꯩꯌꯦ
ꯎꯝ ꯅꯪꯕꯨ ꯉꯥꯏꯔ ꯂꯩꯕꯅꯤꯅꯦ ꯑꯩꯗꯤ ꯊꯕꯛ ꯆꯠꯇꯦ ꯅꯪꯒꯤ ꯊꯕꯛ
ꯑꯍꯝ ꯑ ꯊꯕꯛ ꯑꯃꯨꯛ ꯍꯜꯂꯛꯑꯦ ꯑꯗꯨꯒ ꯆꯥꯛ ꯆꯥꯕ ꯂꯣꯏꯔ ꯂꯣꯏꯔꯒ ꯍꯧꯖꯤꯛ
ꯑꯣꯥ ꯀꯔꯤ ꯀꯔꯤ ꯑꯦꯟꯁꯥꯡ ꯌꯦꯟꯁꯥꯡ ꯆꯥꯕꯅꯣ
ꯏꯟꯁꯥꯡ ꯆꯥꯗꯦꯗ ꯁꯤꯡꯖꯨ ꯆꯥꯔꯦ
ꯑꯣ ꯊꯤꯡꯖꯨ ꯍꯥꯎꯕ꯭ꯔꯣ
ꯍꯥꯎ ꯇꯕꯤ ꯈꯤꯇꯪꯖꯥꯔꯒꯔ ꯑꯃꯨꯛ ꯂꯦꯞꯈ꯭ꯔꯦ
ꯑꯣ ꯕꯖꯥꯔ ꯕꯖꯥꯔꯗꯒꯤ ꯂꯩꯔꯛꯄ꯭ꯔꯣ
ꯅꯠꯇꯦꯗ ꯏꯃꯥꯟꯅꯕꯤꯅ ꯑꯩ ꯊꯕꯛ ꯆꯠꯄ ꯂꯣꯏꯔꯦ ꯍꯜꯂꯛꯄ ꯃꯇꯝꯗ ꯁꯤꯡꯖꯨ ꯆꯥꯁꯦꯅ ꯀꯧꯕ
ꯎꯝ ꯍꯝ ꯃꯥꯅ ꯁꯦꯝꯕꯤꯕ꯭ꯔꯣ
ꯍꯣꯏ ꯃꯥꯅꯁꯦ ꯍꯦ ꯃꯥꯅꯦ ꯁꯦꯝꯃꯒ ꯆꯥꯁꯦꯅ ꯀꯥꯎꯕ ꯍꯣꯏ
ꯑꯣ
ꯍꯝ ꯍꯝ
ꯑꯩ ꯅꯣꯏ ꯅꯣꯏ ꯅꯣꯏꯗꯗꯤ ꯅꯣꯡ ꯆꯨꯕ꯭ꯔꯥ
ꯅꯣꯡ ꯉꯁ ꯅꯣꯡꯁꯤ ꯍꯧꯖꯤꯛꯇꯤ ꯆꯨꯗꯦ
ꯑꯣ ꯑꯩꯈꯣꯏꯗꯤ ꯅꯣꯡ ꯁꯨꯏꯋꯦ
ꯑꯣ ꯈꯪꯉꯦ ꯑꯁꯤꯗꯗꯤ ꯍꯧꯖꯤꯛꯁꯦ ꯆꯨꯗꯦ
ꯑꯥ ꯑꯣ
ꯑꯣ ꯉꯁꯥꯏꯗꯤ ꯈꯤꯇꯪ ꯇꯥꯔꯝꯃꯦ
ꯑꯣ
ꯑꯗꯨꯗꯤ ꯍꯧ ꯑꯗꯨꯒ ꯍꯧꯖꯤꯛꯇꯤ ꯆꯨꯗ꯭ꯔꯦ ꯑꯗꯨ
ꯑꯩꯈꯣꯏꯗꯤ ꯉꯁꯥꯏ ꯅꯣꯡꯖꯨ ꯍꯧꯖꯤꯛꯇꯤ ꯃꯝꯃꯒ ꯂꯩꯌꯦ ꯇꯣꯒꯗ꯭ꯔꯥꯗꯤ ꯈꯪꯗ꯭ꯔꯦ
ꯎꯝ ꯅꯣꯡꯕꯨꯗꯤ ꯃꯪꯉꯦ ꯍꯣꯏ ꯁꯤꯗꯁꯨ ꯐꯖꯅ ꯃꯪꯉꯦ
ꯎꯝ ꯍꯣꯏ
ꯎꯝ ꯎꯝ ꯅꯨꯡꯁꯥꯁꯨ ꯊꯣꯛꯇ꯭ꯔꯦ
ꯕꯣꯜ ꯌꯦꯡꯕ꯭ꯔꯣ
ꯑꯩ ꯕꯣꯜ ꯌꯦꯡꯗꯦ
ꯑꯣ ꯗꯤ ꯑꯣ ꯑꯩꯁꯨ ꯉꯔꯥꯡ ꯌꯦꯡꯒꯦꯅ ꯇꯧꯕꯅꯦ ꯑꯗꯣ ꯌꯦꯡꯗ꯭ꯔꯦꯗ
ꯑꯝ ꯊꯦꯡꯃꯟꯕꯒꯤ
ꯎꯝ ꯑꯩꯈꯣꯏꯗꯤ ꯕꯣꯜ ꯌꯦꯡꯅꯤꯡꯉꯦ ꯑꯗꯣ ꯎꯄꯥꯏ ꯂꯩꯇꯦ ꯑꯩ ꯊꯕꯛ ꯆꯠꯀꯗꯕꯅꯤꯅ ꯇꯨꯝꯃꯒ ꯂꯩꯔꯗꯤ ꯌꯥꯗ꯭ꯔꯦꯕ
ꯀꯔꯤ ꯍꯧꯖꯤꯛ ꯕꯥꯔꯣ ꯃꯈꯥꯏꯒꯤꯗꯨ ꯌꯦꯡꯔꯤ ꯅꯣꯏ ꯊꯕꯛ ꯆꯠꯄꯗꯤ ꯀꯃꯥꯏꯅ
ꯑꯁ ꯕꯣꯜ ꯌꯦꯡꯕꯒ ꯆꯞ ꯃꯥꯟꯅꯩ ꯕꯣꯜ ꯌꯦꯡꯕꯒ ꯆꯞ ꯃꯥꯟꯅꯩꯌꯦꯗ ꯄꯨꯡ ꯕꯔꯣ ꯄꯨꯡ ꯑꯃ ꯑꯅꯤꯗ ꯑꯗꯨꯝ ꯇꯨꯝꯃꯤꯗ ꯃꯣꯏꯅ ꯃꯣꯏꯅ ꯒꯣꯜ ꯀꯩꯕ ꯆꯜꯂꯗꯤ ꯂꯥꯎꯕꯗꯣ ꯑꯗꯨ ꯃꯈꯣꯜꯗꯨ ꯇꯝꯕ ꯌꯥꯗ ꯋꯥ
ꯍꯣꯏ ꯑꯩꯁꯨꯅꯤꯅꯦ ꯉꯔꯥꯡ ꯅꯨꯡꯗꯥꯡꯗꯣ ꯄꯨꯡ
ꯉꯥ
ꯉꯔꯥꯡ ꯅꯨꯡꯗꯥꯡꯗꯣ
ꯑꯩ ꯄꯨꯡ ꯇꯔꯥꯃꯥꯊꯣꯏ ꯑꯗꯨꯋꯥꯏꯗ ꯇꯨꯝꯕꯅꯦꯕ ꯑꯗꯨ ꯃꯣꯏ ꯑꯩ ꯇꯨꯝꯕꯀꯥꯟꯗ ꯌꯦꯡꯕꯁꯤꯡꯅ ꯑꯩꯈꯣꯏ ꯌꯨꯝ ꯊꯪꯅꯕꯁꯤꯡꯗꯣ
ꯑꯣ
ꯃꯣꯏꯅ ꯂꯥꯎꯗ ꯑꯃꯨꯛꯀ ꯍꯧꯒꯠꯂꯦꯕ ꯑꯩꯁꯨ
ꯑ ꯑꯃꯨꯛ ꯍꯧꯒꯠꯂꯦ ꯑꯃꯨꯛ ꯇꯨꯝꯃꯦ
ꯎꯝ
ꯕꯣꯜ ꯂꯣꯏꯗ꯭ꯔꯤ ꯃꯥꯗꯤ ꯑꯗꯨꯝ ꯇꯧꯔ ꯇꯧꯔꯒ ꯂꯩꯔꯝꯅꯦ
ꯎꯝ
ꯎꯝ
ꯑꯗꯨ ꯌꯦꯡꯗ꯭ꯔꯁꯨ ꯀꯅꯥꯅ ꯌꯦꯡꯗ꯭ꯔꯁꯨ ꯀꯅꯥꯅ ꯉꯝꯕ꯭ꯔꯥ ꯉꯝꯗꯕ꯭ꯔꯥ ꯈꯪꯉꯤꯗ ꯃꯣꯏꯅ ꯑꯗꯨꯝ ꯉꯥꯡꯂꯒ ꯂꯩꯕꯗꯣ
ꯑꯁ ꯌꯦꯡꯗꯦ ꯔꯣꯅꯦꯜꯗꯣ ꯁꯤꯕꯒꯤ ꯀꯞꯄꯒ ꯂꯩꯔꯦ
ꯑꯣ
ꯈꯥꯕꯥ ꯅꯥꯁꯨ
ꯎꯑꯦ ꯍꯣꯏ ꯔꯤꯜꯁ ꯈꯔꯗ ꯎꯑꯦ
ꯑ ꯑꯩꯁꯨꯔꯤꯖꯗ ꯎꯕꯅꯦ
ꯎꯝ ꯨ ꯀꯩꯅꯣꯝꯃ ꯍꯥꯏꯔꯤ ꯑꯣ ꯅꯪ ꯉ ꯀꯩꯅꯣꯝꯃ ꯍꯥꯏꯅꯤꯡꯕ ꯃꯥꯜꯂꯦ ꯉꯁꯥꯏꯗꯣ
ꯑꯩꯔꯥ
ꯎꯝ
ꯑꯩ ꯀꯩ ꯍꯥꯏ
ꯅꯠꯇꯦꯗ
ꯎꯝ ꯌꯥꯔꯦ ꯑꯗꯨꯗꯤ
ꯑꯥꯏꯁ ꯌꯥꯝ ꯁꯥꯗꯤ ꯌꯥꯝ ꯁꯥꯔꯦ ꯅꯣꯡ ꯃꯝꯃꯁꯨ ꯌꯥꯝ ꯁꯥꯏꯗꯥ ꯁꯤꯗꯗꯤ ꯑꯩꯈꯣꯏ
ꯑꯁꯤꯗ ꯁꯨꯅꯦ ꯆꯞ ꯃꯥꯟꯅꯩ ꯅꯣꯡꯃꯪꯂꯁꯨ ꯑꯗꯨꯝ ꯍꯦꯟꯅ ꯁꯥꯕꯒꯨꯝ ꯇꯧꯋꯤ ꯅꯨꯡꯁꯤꯠꯁꯨ ꯂꯥꯛꯇꯦ ꯅꯨꯡꯁꯤꯠꯁꯨ ꯂꯥꯛꯇꯦꯕ ꯅꯣꯡ ꯃꯪꯂꯗꯤ
ꯑꯣ
ꯇꯥꯁꯨ ꯇꯥꯗꯦ ꯀꯟꯅꯁꯨ ꯇꯥꯗꯦ ꯃꯪꯒ ꯈꯤꯇꯪ ꯇꯥꯔ ꯑꯃꯨꯛ ꯇꯣꯛꯄ ꯈꯤꯇꯪ ꯇꯥꯔ ꯑꯃꯨꯛ ꯇꯣꯛꯄ
ꯑꯩꯈꯣꯏ ꯑꯩꯈꯣꯏ ꯑꯩꯈꯣꯏꯗ ꯃꯤ ꯌꯥꯝ ꯃꯤ ꯈꯔ ꯂꯥꯡꯕꯅꯦꯕ
ꯎꯝ
ꯅꯦꯠꯇꯤ ꯅꯨꯡꯉꯥꯏꯕ꯭ꯔꯥ
ꯅꯦꯠꯁꯦ ꯑꯗꯨꯝ ꯌꯥꯏ ꯌꯥꯝ ꯐꯕꯁꯨ ꯅꯠꯇꯦ
ꯑꯣ ꯑꯣ ꯑꯩꯅ ꯉꯥꯡꯕꯗꯤ ꯑꯗꯨꯝ ꯇꯥꯕ꯭ꯔꯥꯕ ꯐꯖꯟ ꯇꯥꯕ꯭ꯔꯥ
ꯍꯣꯏ ꯌꯥꯝ ꯁꯦꯡꯅ ꯇꯥꯏꯌꯦ
ꯑꯣ ꯑꯣ
ꯑꯗꯨꯝ ꯌꯥꯏ
ꯐꯥꯔꯣꯏ ꯀꯥꯟꯗ ꯄꯥꯈꯠꯄꯗꯣ ꯅꯦꯠ ꯌꯥꯔꯦ ꯑꯩꯈꯣꯏꯒꯤ ꯋꯥꯏ ꯐꯥꯏ ꯁꯝꯕꯅꯦ ꯑꯩꯈꯣꯏꯒꯤ
ꯑꯣ ꯍꯣ ꯋꯥꯏꯐꯥꯏꯗꯤ ꯑꯗꯨꯝ ꯅꯨꯡꯉꯥꯏ
ꯑꯣ ꯃꯔꯛ ꯃꯔꯛ ꯇ ꯑꯃꯨꯛ ꯌꯥꯗꯦ ꯌꯥꯝ ꯐꯕ ꯃꯇꯝꯁꯨ ꯂꯩ ꯑꯗꯨꯃꯥꯏꯅ ꯇꯧꯕꯒꯤꯀꯣ
ꯎꯝ ꯍꯣꯏ ꯋꯥꯏ ꯐꯥꯏꯗꯤ ꯑꯗꯨꯝ ꯇꯧꯕꯅꯦ ꯐꯥꯔꯗꯤ ꯑꯁ ꯐꯖꯅ ꯊꯨꯕꯅꯤ
ꯎꯝ
ꯑꯗꯨꯒ ꯃꯔꯛ ꯃꯔꯛꯇ ꯊꯠꯄꯒꯁꯨ ꯌꯥꯎꯕꯅꯤꯀꯣ ꯍꯦꯛꯇ
ꯎꯝ
ꯑꯗꯨꯗꯅꯦ ꯁꯣꯏꯕꯗꯣ
ꯅꯣꯏꯗꯤ ꯑꯌꯨꯛ ꯀꯩ ꯍꯦꯟꯖꯥꯡ ꯆꯥꯔꯦ
ꯑꯌꯨꯛꯇ ꯍꯋꯥꯏ ꯍꯋꯥꯏꯅꯤꯗ
ꯎꯝ ꯍꯋꯥꯏ ꯆꯥꯕ ꯍꯥꯎꯕ꯭ꯔꯥꯅꯦ
ꯎꯝ ꯍꯥꯎꯋꯦ ꯑꯩꯗꯤ
ꯑꯣ
ꯎꯝ ꯅꯪꯗꯤ ꯀꯔꯤ ꯆꯥꯕ꯭ꯔꯣ
ꯑꯩꯗꯤ ꯁꯧꯒ꯭ꯔꯤ ꯀꯥꯡꯁꯣꯏ ꯆꯥꯏꯌꯦ
ꯑꯣ ꯍꯥꯎꯋꯦ ꯑꯩꯁꯨ ꯁꯧꯒ꯭ꯔꯤꯒ ꯍꯋꯥꯏ ꯊꯣꯡꯕꯅꯦ
ꯑꯣ ꯑꯣ ꯍꯋꯥꯏꯗꯣ ꯑꯉꯥꯡꯅ ꯁꯧꯒ꯭ꯔꯤꯗꯣ ꯌꯥꯝ ꯎꯝ ꯌꯥꯝ ꯀꯩꯅꯣ ꯌꯥꯝ ꯆꯥꯎꯗꯕꯤꯗ ꯈꯪꯕ꯭ꯔꯥ ꯑꯗꯨꯗꯣ ꯍꯋꯥꯏꯒ ꯌꯥꯝ ꯍꯥꯎꯕꯅꯦ ꯑꯣ
ꯎꯝ ꯈꯔ ꯍꯥꯞꯄꯒ ꯀꯣ ꯎꯝ
ꯎꯝ ꯍꯥꯋꯥꯏꯅꯤ ꯆꯥꯕ ꯑꯩꯅ ꯉꯔꯥꯡ ꯉꯔꯥꯡ ꯍꯪꯆꯤꯠꯇꯣ ꯑꯩꯅ ꯍꯋꯥꯏ ꯊꯣꯡꯕ ꯅꯨꯡꯗꯥꯡꯗ ꯍꯥꯏꯔꯒ ꯑꯩ ꯗꯗꯥꯗ ꯅꯪ ꯅꯪ ꯍꯋꯥꯏ ꯊꯣꯡꯕꯤꯕꯒꯤ ꯌꯥꯗ꯭ꯔꯦ ꯀꯔꯤ ꯀꯔꯥ
ꯀꯔꯤ ꯀꯃꯥꯏꯅ ꯊꯣꯡꯕ꯭ꯔꯅꯤ ꯍꯥꯎꯇꯦ ꯍꯥꯏꯔꯛ ꯍꯥꯏꯔꯛꯄ꯭ꯔꯣ
ꯍꯟꯗꯛꯗꯤ ꯍꯥꯎꯗꯦ ꯍꯥꯏ ꯅꯨꯡꯖꯤꯠ ꯀꯥꯏ ꯍꯥꯏꯕ
ꯑꯥ ꯑꯥ
ꯇꯨꯝ ꯇꯨꯝꯗ꯭ꯔꯤꯉꯩꯗ ꯆꯥꯔꯗꯤ
ꯎꯝ ꯅꯨꯡꯗꯥꯡꯗ ꯆꯥꯕꯗꯤ ꯈꯔ ꯇꯧꯕꯅꯤ ꯍꯣꯏ
ꯑꯣꯏ
ꯎꯍꯝ
ꯑꯁ ꯈꯪꯗ꯭ꯔꯦꯗ ꯑꯩꯗꯣ ꯑꯦꯝꯃꯦꯜ ꯁꯥꯟꯅꯕꯗꯣ ꯑꯦꯃꯦꯜ ꯑꯩ ꯐꯣꯟꯗꯣ ꯏꯂꯦꯛ ꯌꯥꯝ ꯆꯠꯄꯒꯤ ꯑꯦꯃꯦꯜꯁꯨ ꯗꯤꯂꯦꯟ ꯇꯧꯈ꯭ꯔꯦ ꯍꯧꯖꯤꯛ ꯀꯩꯗꯧꯗꯣꯏꯅꯣ ꯍꯪꯗꯔ꯭ꯦꯕ
ꯎꯝ
ꯑꯩꯗꯤ ꯎꯝ ꯗ꯭ꯔꯃꯥꯒꯨꯝꯕꯁꯨ ꯌꯦꯡꯗꯦꯗ ꯏꯟꯁꯇꯥꯒ꯭ꯔꯥꯝꯗ ꯑꯗꯨꯝ ꯌꯦꯡꯉꯒ ꯇꯤꯚꯤꯗ ꯑꯃꯨꯛ ꯌꯦꯡꯉꯦ ꯏꯟꯁꯇ꯭ꯔꯥꯒꯥꯝꯗ ꯑꯃꯨꯛ ꯌꯦꯡꯉꯦ ꯅꯪꯗꯤ ꯏꯟꯁꯇꯒ꯭ꯔꯥꯝ ꯄꯥꯏꯕ꯭ꯔꯥ
ꯎꯝ ꯄꯥꯏꯌꯦ
ꯎꯝ ꯑꯣ ꯑꯣ
ꯏꯟꯁꯇꯥꯒ꯭ꯔꯥꯝꯗ ꯑꯩ ꯌꯥꯝꯅ ꯃꯇꯝ ꯄꯤꯗꯦꯗ ꯏꯟꯁꯇꯥꯒ꯭ꯔꯥꯝꯒꯤ
ꯑꯩ ꯏꯟꯁꯇꯥꯒ꯭ꯔꯥꯝꯗ ꯑꯗꯨꯝ ꯚꯗꯤꯑꯣ ꯌꯦꯡꯉ ꯂꯩ
ꯎꯝ ꯑꯩꯅ ꯑꯗꯨꯝ ꯐꯦꯁꯕꯨꯛꯇ ꯐꯦꯁꯕꯨꯛꯇ ꯑꯣꯏꯅ ꯑꯗꯨꯝ ꯃꯇꯝ ꯄꯤ ꯑꯩꯅ ꯑꯩꯒꯤ ꯀꯟ ꯀꯟꯇꯦꯟꯁꯨ ꯀꯟꯇꯦꯟꯁꯨ ꯈꯔ ꯈꯔ ꯁꯦꯝꯕ
ꯅꯣꯏꯗꯁꯨ ꯍꯩ ꯄꯥꯟꯕ꯭ꯔꯥ
ꯍꯩ ꯑ ꯃꯤꯒꯤ ꯑꯗꯨꯝ ꯄꯥꯜꯂꯦ ꯃꯤꯒꯤ ꯍꯩ ꯍꯩꯅꯧꯗꯣ ꯍꯩꯅꯧꯗꯣ ꯌꯥꯝ ꯄꯥꯜꯂꯦ
ꯑꯧ ꯑꯁꯤꯁꯨ ꯌꯥꯝ ꯂꯩꯌꯦ ꯆꯥꯅꯤꯡꯗꯔꯦꯗ ꯌꯥꯝꯃꯟꯕꯩ
ꯑꯦ ꯑꯩ ꯑꯦꯛ ꯈꯔ ꯄꯤꯔꯛꯑꯣ ꯂꯩ ꯂꯧꯕ ꯂꯥꯛꯀꯦ ꯑꯩꯗꯤ ꯆꯥꯕ ꯐꯪꯗꯦ ꯌꯨꯝꯗ ꯂꯩꯗꯝꯅꯤꯅ
ꯑꯣ ꯂꯧꯕ ꯂꯥꯛꯑꯣ ꯌꯥꯝ ꯂꯩꯌꯦ ꯑꯩꯒꯤꯗꯤ ꯅꯠꯇꯦ ꯑꯩꯈꯣꯏꯒꯤꯗꯤ ꯅꯠꯇꯦ
ꯑꯥ ꯑꯥ ꯌꯨꯝꯗꯗꯤ ꯌꯥꯝ ꯂꯩꯌꯦ ꯌꯥꯝ ꯄꯥꯅꯔ ꯌꯥꯝ ꯄꯥꯟꯕꯅꯤ ꯑꯗꯨꯕꯨ ꯑꯩꯗꯤ ꯌꯨꯝꯗ ꯂꯩꯇꯝꯅꯤꯅ
ꯑꯣ ꯅꯣꯏꯗꯤ ꯏꯟꯆꯤꯟ ꯏꯅꯥꯎ ꯀꯌꯥꯅꯣ
ꯑꯩ ꯏꯆꯤꯟ ꯏꯅꯥꯎ ꯌꯥꯝꯃꯦꯗ ꯅꯤꯞ ꯄꯟꯅꯦ ꯅꯤꯄꯟ
ꯅꯤꯄꯥꯟ ꯅꯤꯄꯥꯟ ꯃꯄꯥꯟ ꯇꯔꯥ ꯑꯣ ꯑꯣ ꯍꯣꯏ ꯗꯤ ꯃꯥꯄꯟ
ꯅꯪꯅ ꯃꯥꯄꯟ
ꯍꯣꯏ ꯃꯄꯟ ꯍꯥꯏꯕ ꯑꯩꯅ ꯎꯝ ꯃꯤꯗꯜ ꯋꯥꯟ ꯍꯥꯏꯄ ꯇꯥꯔꯦ
ꯑꯣ ꯌꯥꯝꯃꯤꯅ ꯑ ꯑꯩꯉꯣꯟꯗꯒꯤ ꯑꯩꯈꯣꯏꯗꯒꯤ ꯑꯃ ꯍꯦꯜꯂꯦꯅ ꯅꯪ
ꯑꯣ ꯈꯣꯏꯗꯤ ꯌꯥꯝꯃꯁꯨ ꯃꯥ ꯃꯥꯒꯤ ꯊꯕꯛ ꯇꯧꯕ
ꯎꯝ ꯍꯝ ꯅꯪꯁꯨ ꯊꯕꯛ ꯇꯧꯕ
ꯑꯣ
ꯏꯃꯥ ꯏꯄꯥꯕꯨ ꯋꯥꯍꯟꯗꯕ
ꯎꯝ ꯑꯗꯨ ꯍꯥꯏꯕ ꯇꯥꯔꯦ
ꯎꯝ ꯌꯝ ꯐꯩ ꯌꯥꯝ ꯐꯩꯌꯦ ꯌꯥꯝ ꯊꯥꯒꯠꯅꯤꯡꯉꯥꯏꯅꯦ ꯑꯗꯨ ꯃꯤ ꯌꯥꯝꯕꯁꯦ ꯑꯗꯨꯝ ꯊꯕꯛ ꯂꯣꯏꯅ ꯁꯨꯔꯗꯤ ꯄꯩꯁꯥꯁꯨ ꯌꯥꯝ ꯌꯥꯝ ꯐꯪꯕꯅꯦꯕ
ꯑꯣ
ꯐꯩꯌꯦ
ꯎꯝ ꯃꯤ ꯐꯩ ꯃꯤ ꯌꯥꯝꯕꯗꯣ ꯑꯗꯨꯅꯅꯦ ꯐꯕ ꯍꯥꯏꯕꯁꯦ ꯑꯃ ꯋꯥꯔꯀꯥꯟꯗ ꯑꯃꯅ ꯅꯨꯄꯥ ꯇꯔꯨꯛ ꯅꯨꯄꯤ ꯑꯅꯤ ꯑꯥ
ꯑꯩꯈꯣꯏꯅ ꯅꯨꯄꯤ ꯇꯔꯨꯛ ꯅꯨꯅꯨꯄꯥ ꯑꯍꯨꯝ
ꯑꯣ
ꯃꯥꯟꯅꯗ꯭ꯔ
ꯍꯣꯏ ꯅꯨꯄꯥꯒ ꯅꯨꯄꯤꯒ ꯑꯗꯣ ꯈꯔ ꯈꯦꯅꯕꯁꯦ ꯅꯨꯄꯤ ꯅꯨꯄꯥꯒ ꯅꯨꯄꯤ ꯀꯣ ꯅꯣꯏꯅ ꯅꯨꯄꯤ ꯌꯥꯝꯕ ꯑꯩꯅ ꯑꯩꯈꯣꯏꯅ ꯅꯨꯄꯥ ꯌꯥꯝꯕ
ꯎꯝ
ꯎꯝꯍꯨꯝ
ꯒ꯭ꯌꯥꯟ ꯇꯥꯗ꯭ꯔꯦꯗ
ꯍꯥꯏꯅꯤꯡꯉꯥꯏ ꯂꯩꯇ꯭ꯔꯕꯣ
ꯀꯩ ꯍꯥꯏꯕ
ꯌꯥꯝ ꯌꯥꯝ ꯋꯥꯕ ꯃꯥꯜꯂꯦ ꯅꯪꯁꯦ ꯊꯕꯛ ꯆꯠꯄꯒꯤ ꯉꯁꯤ
ꯅꯠꯇꯦꯗ ꯁꯤꯗꯤ ꯌꯥꯝ ꯂꯥꯡꯕꯒꯤꯀꯣ ꯇꯧꯕ ꯌꯥ ꯗꯕꯒꯤ ꯁꯥꯎꯕ
ꯌꯥꯝ ꯈꯔꯁꯨ ꯋꯥꯔꯝꯒꯅꯤ ꯊꯕꯛ ꯆꯠꯄ ꯃꯤꯁꯤꯡꯗꯤ ꯋꯥꯕꯅꯤ ꯑꯗꯨ ꯅꯣꯏ ꯊꯕꯛꯇꯤ ꯑꯗꯨꯝ ꯁꯨꯇꯤ ꯉꯜꯂꯦꯅ ꯑꯗꯨꯝ ꯅꯨꯡꯉꯥꯏꯒꯦ
ꯑꯧ ꯉꯁꯤ ꯑ ꯉꯁꯤꯁꯦ ꯑ ꯕꯖꯥꯔꯗꯀꯣ ꯙꯔꯅꯥ ꯂꯩꯕꯒꯤꯀꯣ ꯁꯤ ꯉꯥꯟꯅ ꯆꯠꯄ
ꯑꯁꯦꯡ ꯑꯁꯦꯡꯕꯗꯤ ꯄꯨꯡ ꯀꯌꯥꯗ ꯂꯣꯏꯁꯤꯟꯕ꯭ꯔꯥ ꯅꯪꯒꯤ ꯊꯕꯛꯇꯣ
ꯍꯣꯏ ꯄꯨꯡꯊ‌ꯦ ꯅꯤꯄꯜ ꯑꯩꯠ ꯊꯥꯔꯇꯤꯗꯩ ꯁꯤꯛꯁ ꯐꯥꯎꯅꯦ
ꯑ ꯀꯗꯥ ꯀꯌꯥꯗꯒꯤ ꯀꯌꯥ ꯍꯥꯏꯕ
ꯀꯩ ꯍꯥꯏꯕ ꯅꯤꯄꯟ ꯃꯥꯄꯟꯗꯒꯤꯀꯣ ꯇꯔꯣꯛ ꯐꯥꯎꯔꯦ ꯍꯥꯏꯕ ꯉꯁꯤ ꯈꯔ ꯉꯟꯅ ꯂꯣꯟꯕꯒꯤ
ꯎꯝ ꯑꯣ ꯑꯗꯨꯝ ꯑꯗꯨꯝ ꯌꯥꯏꯗ ꯇꯥꯏꯃꯤꯡ ꯑꯇꯣꯞꯄ ꯊꯕꯛꯀꯤꯗꯤ ꯊꯦꯡꯅ ꯊꯦꯡꯅ ꯂꯣꯏꯁꯤꯟꯕ ꯌꯥꯎꯋꯦ
ꯋꯤꯟꯇꯔꯗꯗꯤ ꯍꯧꯒꯠꯄ ꯉꯝꯃꯣꯏꯕ ꯌꯥꯝ ꯏꯪꯉꯦꯅ
ꯎꯝ ꯎꯝ
ꯑꯗꯨꯅꯦ ꯎꯝ ꯍꯧꯖꯤꯛꯀꯥꯟꯗꯤ ꯑꯗꯣ ꯀꯥꯏꯗꯦ ꯋꯤꯟꯇꯔ ꯂꯥꯛꯄꯗ ꯄꯨꯈꯠ
ꯎꯝ ꯍꯧꯖꯤꯛꯀꯥꯟꯗꯤ ꯑꯗꯨꯝ ꯍꯧꯒꯠꯄ
ꯎꯝ ꯑꯣ ꯑꯁ ꯊꯧꯒꯠꯂꯒ ꯏꯔꯨꯔꯦ ꯑꯗꯨꯒ ꯎꯝ ꯐꯤꯔꯣꯜ ꯍꯣꯡꯉꯦ ꯑꯗꯨ ꯇꯧꯕꯗ ꯃꯇꯝ ꯂꯩꯇꯦꯗ
ꯎꯝꯍꯝ ꯎꯝ
ꯒ꯭ꯌꯥꯟ ꯇꯥꯗ꯭ꯔꯤꯗ
ꯀꯔꯤꯒꯤꯅꯣ